ꯍꯜꯂꯣ ꯍꯜꯂꯣ ꯃꯥꯏꯀ꯭ꯔꯣꯐꯣꯟ ꯇꯦꯁꯇꯤꯡ
ꯍꯥꯜꯂꯣ ꯊꯦꯡꯀ꯭ꯌꯨ ꯁꯣ ꯃꯆ
ꯍꯧꯖꯤꯛꯅ ꯃꯅꯨꯡꯗ ꯂꯩꯕ ꯃꯥꯜꯂꯤ ꯇꯣꯏꯂꯦꯠ ꯃꯅꯨꯡꯗ
ꯍꯥꯥ
ꯌꯥꯝꯅꯤ ꯇꯣꯏꯂꯦꯠ ꯃꯅꯨꯡꯗ ꯂꯩꯕ꯭ꯔꯣ ꯏꯀꯣ ꯆꯠꯂꯦꯕ
ꯑꯩ ꯀꯩꯅꯣꯆꯤ ꯢ ꯍꯥꯏꯗꯤ ꯂꯝꯕꯤꯗꯀꯣ ꯂꯝꯕꯤꯖꯦ ꯄꯤꯛꯑꯦꯕ ꯂꯝꯗꯣ ꯁꯥ ꯇꯥꯡꯉꯦ ꯑꯗꯨ ꯏꯀꯣ ꯆꯠꯂꯦ ꯍꯜꯂꯣ ꯍꯜꯂꯣ ꯏꯀꯣ ꯆꯠꯂꯦ ꯅꯪ ꯕꯤꯖꯤ ꯑꯣꯏꯕ꯭ꯔꯣ ꯍꯥꯜꯂꯣ ꯇꯥꯕ꯭ꯔꯣ ꯊꯕꯛ ꯆꯤꯟꯕ꯭ꯔꯣ
ꯊꯕꯛꯄꯨꯗꯤ ꯆꯤꯟꯗꯦꯗꯥ ꯊꯣꯢꯗꯣꯛꯅ
ꯅꯪ ꯈꯣꯟꯖꯦꯜꯖꯦ ꯇꯥꯕ ꯅꯨꯡꯉꯥꯢꯌꯦꯅꯦ
ꯍꯥꯥ
ꯅꯪ ꯈꯣꯟꯖꯦꯜꯁꯦ ꯇꯥꯕ ꯅꯨꯡꯉꯥꯢꯌꯦꯕ
ꯑꯣ ꯑꯣꯏꯕ꯭ꯔꯣ ꯑꯗꯨꯃꯥꯏꯅ
ꯎꯝ ꯁꯨꯃꯥꯏꯅꯀꯣ ꯑꯣꯏꯌꯦ
ꯈꯔ ꯂꯩꯔꯗꯤ ꯑꯃꯨꯛ ꯇꯥꯅꯤꯡꯉꯛꯑꯣꯏꯗꯕꯅꯤ ꯈꯪꯉꯤ
ꯁ꯭ꯌꯥ ꯇꯥꯗꯣꯢꯅꯤ ꯅꯪ ꯍꯥꯢꯗꯤ ꯅꯪ ꯢ ꯀꯦ ꯑꯥꯎ
ꯑꯉꯥꯡ ꯃꯥꯜꯂꯦꯀꯣ
ꯑꯉꯥꯡꯅꯤ ꯀꯩꯅꯣ ꯑꯆ ꯅꯪ ꯅꯪ ꯆꯥꯎꯗꯟ ꯀꯌꯥ ꯄꯣꯛ ꯅꯪ ꯁꯦꯡꯅꯁꯨ ꯍꯥꯏꯗꯦ ꯅꯣꯏꯖꯦ
ꯑꯩꯗꯤ ꯁꯦꯡꯅ ꯍꯥꯏꯗꯨꯗꯤ
ꯆꯥꯗꯨꯡꯌꯥ
ꯁꯦꯡꯕꯅꯦ ꯑꯩꯅ ꯍꯥꯏꯔꯤꯗꯨ
ꯇꯨ ꯊꯥꯎꯖꯟ ꯀꯌꯥ ꯄꯣꯛꯀꯦ
ꯊꯥꯎꯖꯟꯗ ꯅꯠꯇꯦ ꯍꯥꯏꯕ
ꯅꯥꯢꯟꯇꯤꯟ
ꯊꯥꯎꯖꯟ ꯇꯨ ꯊꯥꯎꯖꯟꯒꯤ ꯃꯃꯥꯡ ꯎꯪ ꯒꯤ
ꯃꯅꯤꯡ
ꯆꯍꯤꯗꯨ ꯅꯥꯢꯟꯇꯤꯟ ꯅꯥꯢꯟꯗꯅꯦ
ꯅꯥꯢꯟꯇꯤꯟ ꯅꯥꯏꯟꯇꯤ ꯅꯥꯏꯟ
ꯎꯝ
ꯀꯨꯢꯗꯔꯦꯅꯦ ꯑꯗꯨꯗꯤ ꯑꯦꯔꯣꯄ꯭ꯂꯦꯟ ꯄꯥꯏꯗꯣꯢꯖꯦ ꯀꯨꯏꯖꯔꯦꯅꯦꯍ
ꯑꯩꯅ ꯍꯜꯂꯝꯅꯤꯀꯣ
ꯑꯣ ꯀꯨꯏꯗ꯭ꯔꯦ ꯅꯪꯁꯦ ꯍꯥꯏꯗꯤ ꯑꯦꯔꯣꯄ꯭ꯂꯦꯟ ꯄꯥꯏꯗꯣꯏꯁꯦ
ꯑꯩꯗꯤ ꯁꯦꯟꯆꯨꯔꯤ ꯑꯃꯒꯤ ꯑꯉꯥꯡꯅꯦ ꯍꯥꯏꯗꯔꯣ ꯑꯩꯅ
ꯌꯥꯝ ꯐꯩ
ꯅꯪꯗꯤ
ꯑꯩꯗꯤ ꯇꯨ ꯊꯥꯎꯖꯟ ꯑꯉꯥꯡꯅꯦ ꯇꯨ ꯊꯥꯎꯖꯟꯒꯤ
ꯊꯥꯎꯖꯟ ꯐꯣꯔꯣ
ꯑꯥ ꯐꯥꯏꯐ
ꯑꯩꯁ
ꯏꯅꯥꯎꯄꯥꯗꯒꯤ ꯑꯃꯨꯛ ꯍꯦꯟꯅ ꯅꯪꯅ ꯆꯍꯤ
ꯑꯥ
ꯑꯩ ꯑꯥ ꯊꯥꯎꯖꯟ ꯐꯣꯔꯗꯅꯦ ꯅꯪꯖꯤꯗꯤ ꯂꯣꯢꯔꯦꯍꯦ
ꯐꯩ ꯀꯩꯅꯣ
ꯀꯌꯥ ꯈꯔ ꯉꯟꯅ ꯄꯣꯛꯁꯤ ꯍꯥꯏꯕ ꯌꯥꯗ꯭ꯔꯣ ꯅꯣꯏꯃꯥꯗ
ꯌꯥꯇꯦꯕ
ꯐꯔꯛ ꯇꯥꯕꯩꯔꯣ ꯑꯩꯗꯤ ꯅꯪꯅ ꯑꯅꯤ ꯁꯨꯕꯔꯣ ꯑꯃ ꯁꯨꯕ꯭ꯔꯣ
ꯑꯍꯨꯝꯁꯨꯨꯕ
ꯑꯗꯨꯏꯅꯦꯕ
ꯑꯍ ꯅꯪ ꯑꯍꯟ ꯈ꯭ꯋꯥꯏꯗꯒꯤ ꯑꯍꯟꯔꯣ
ꯅꯠꯇꯦ ꯑꯩꯅ ꯑꯅꯤꯁꯨꯕ
ꯑꯥ ꯑꯗꯨꯒꯤꯅꯦꯕꯥ
ꯑꯅꯤ ꯁꯨꯕꯅꯦ ꯑꯩꯅ ꯈꯔ ꯍꯜꯂꯤꯗꯣ ꯆꯤꯆꯦ ꯀꯧ ꯀꯣ
ꯑꯥꯎ ꯅꯣꯏ ꯅꯣꯏꯗꯤ ꯅꯣꯏ ꯅꯪꯒꯤ ꯃꯊꯛꯇ ꯅꯨꯄꯤꯔꯣ ꯅꯨꯄꯥꯔꯣ
ꯅꯨꯄꯥꯅꯦ
ꯃꯌꯨꯝ ꯄꯥꯟꯈ꯭ꯔꯕꯣ
ꯄꯥꯟꯗ꯭ꯔꯤꯗ
ꯄꯥꯈꯪ ꯁꯥꯥꯔꯤ
ꯄꯥꯈꯪ ꯁꯥꯔꯤ ꯑꯣꯏꯔꯤ ꯍꯣꯏ ꯆꯍꯤ ꯌꯥꯝꯕ ꯅꯠꯇ꯭ꯔꯤꯗ ꯅꯪꯁꯨ ꯀꯔꯤꯅꯣ
ꯑꯗꯣ ꯑꯥ ꯍꯥꯏꯗꯤ ꯉꯟꯇꯥ ꯊꯤꯕꯁꯨ ꯌꯥꯎꯋꯦꯗꯅ ꯑꯗꯨꯒꯤ ꯍꯪꯕ ꯋꯥꯅꯤ
ꯊꯤꯗꯦ ꯊꯤꯗꯦ ꯁꯔꯤ ꯑꯣꯏꯅ ꯂꯣꯏ ꯂꯩꯔꯅꯤ ꯑꯈꯣꯏ
ꯁꯔꯤꯅ ꯐꯔꯦ ꯀꯩꯅꯣ
ꯌꯨꯝ ꯄꯥꯜꯂꯒ ꯋꯥꯅꯕꯅꯦꯕ ꯅꯠꯇ꯭ꯔꯣ
ꯉꯁꯤ ꯌꯨꯝꯁꯨ ꯄꯥꯟꯗꯣꯢꯅꯦ ꯀꯩꯅꯣ
ꯍꯧꯖꯤꯛ ꯍꯧꯖꯤꯛꯇꯤ ꯉꯜꯂꯤꯗꯅ ꯉꯟꯇ ꯄꯥꯜꯂꯨꯔꯒꯞ ꯄꯩꯁꯥꯖꯨ ꯊꯣꯛꯇꯕꯤꯗ ꯄꯥꯜꯂꯨꯔꯗꯤ ꯑꯪ ꯁꯤꯔꯣꯏꯗ꯭ꯔꯣ
ꯁꯤ ꯑꯣꯏꯑꯦ ꯀꯥꯏꯗꯒꯤ ꯁꯤꯗꯣꯢꯅꯣ ꯉꯟꯇꯥ ꯄꯥꯟꯕꯥꯗꯩꯗꯤ ꯍꯇꯥꯎꯔꯦ ꯀꯩꯅꯣ ꯍꯔꯥꯎꯔꯦ
ꯏꯁ ꯅꯪꯒꯤ ꯍꯔꯥꯎꯔꯁꯨ ꯑꯈꯣꯏꯒꯤꯗꯤ ꯁꯤꯅꯤꯅꯦ ꯅꯪꯗꯤ ꯑꯩꯈꯣꯏꯒꯤ ꯌꯦꯡꯕꯤꯌꯨ ꯌꯥꯔꯣꯏꯅꯦ ꯅꯪꯗꯤ ꯅꯣꯏ ꯅꯨꯄꯤꯒꯤ ꯌꯦꯡꯈ꯭ꯔꯅꯤꯅꯦ
ꯑꯁ ꯋꯥꯔꯤꯗꯤ ꯑꯩꯒꯤ ꯌꯦꯡꯗꯣꯏꯅꯦ ꯄꯨꯂꯞ ꯃꯤ ꯌꯥꯝ ꯃꯨꯟꯅ ꯌꯦꯡꯗꯣꯏꯅꯦ ꯀꯩꯅꯣ
ꯏ ꯏꯁ ꯊꯥꯖꯗ꯭ꯔꯦꯗ ꯁꯤꯀꯤ ꯑꯃꯐꯥꯎ ꯄꯤꯔꯛꯑꯣꯏ ꯈꯪꯉꯤ
ꯑꯩꯅ ꯌꯨꯝ ꯄꯥꯟꯅꯤ ꯑꯉꯥꯡ ꯀ꯭ꯌꯥ ꯍꯥꯏꯗꯤ ꯀ꯭ꯌꯥꯝ ꯂꯧꯅꯤ ꯄꯣꯛꯅꯤꯡꯉꯤ ꯀ꯭ꯌꯥꯃꯨꯛ
ꯑꯗꯨꯒꯨꯝꯕꯠ ꯗꯨꯒꯨꯝꯕ ꯋꯥꯕꯩ ꯊꯕꯛꯇꯨꯗꯤ ꯄꯥꯝꯖꯨ ꯄꯥꯝꯗꯕ ꯑꯗꯨ ꯂꯩꯇꯗꯤ ꯑꯃꯨꯛꯁꯨ ꯌꯥꯗꯕ
ꯌꯥꯗꯕ ꯃꯉꯥ ꯃꯈꯥꯗꯤ ꯇꯥꯔꯨꯔꯅꯨꯍꯦ
ꯑꯁ ꯉꯝꯃꯔꯣꯏꯗ ꯁꯤꯕꯅ ꯍꯥꯜꯂꯅꯤ ꯍꯅꯨꯔꯅꯤ
ꯑꯗꯨꯗꯤ ꯑꯅꯤ
ꯑꯅꯤꯅ ꯕꯦꯁꯅꯦ ꯀꯩꯅꯣ ꯅꯨꯄꯥ ꯑꯃ ꯅꯨꯄꯤꯃ
ꯑꯗꯨꯗꯤ ꯅꯨꯄꯤ ꯈꯛ ꯊꯣꯔꯗꯤ
ꯊꯣꯑꯣꯏꯍꯦ ꯂꯥꯏꯖꯨ ꯈꯪꯕꯅꯦ ꯀꯔꯤꯅꯣ
ꯅꯨꯞ ꯅꯨꯞ ꯅꯨꯄꯥ ꯅꯨꯄꯥꯁꯨ ꯐꯕꯅꯤ ꯀꯩꯅꯣ
ꯅꯨꯄꯤ ꯑꯣꯏꯔꯁꯨ ꯅꯨꯄꯥ ꯑꯣꯏꯔꯁꯨ ꯑꯩꯗꯤ ꯑꯅꯤꯅ ꯌꯥꯔꯦꯗ ꯅꯨꯄꯤꯁꯨ ꯏꯆꯥꯅꯤ ꯅꯨꯄꯥꯖꯨ ꯏꯆꯥꯅꯤ ꯅꯠꯇ꯭ꯔꯣ
ꯃꯥꯅꯦ ꯃꯥꯅꯦ
ꯅꯪꯗꯤ ꯌꯥꯝ ꯄꯣꯛꯇꯧ ꯑꯣꯏꯔꯝꯅꯤ
ꯎꯝ ꯄꯣꯛꯇꯣꯏꯅꯦ
ꯗꯖꯟ ꯑꯃ ꯄꯣꯛꯊꯣꯛ ꯑꯣꯀꯣ
ꯑꯩ
ꯑꯩꯒꯤ ꯅꯨꯄꯥ ꯂꯩꯠ ꯑꯩꯒꯤ ꯅꯨꯄꯥ ꯂꯩꯇ꯭ꯔꯗꯤ ꯅꯉꯣꯟꯗ ꯑꯃꯨꯛ ꯂꯧ ꯅꯉꯣꯟꯗꯒꯤ ꯂꯧꯒꯦ ꯅꯆꯥ ꯅꯨꯄꯥ ꯑꯃ ꯂꯧꯒꯦ
ꯂꯧ ꯂꯧ ꯍꯝ
ꯁꯤꯜ ꯅꯝꯕꯤꯔꯣ ꯑꯩꯒꯤ ꯁꯤꯡꯉꯝꯃꯒꯦꯕ
ꯍꯥ ꯄꯤꯗꯩꯅꯤ ꯄꯤ
ꯅꯨꯄꯤ ꯂꯩꯇꯗꯤ ꯅꯨꯄꯤ ꯂꯧꯒꯦ ꯅꯨꯄꯥ ꯂꯩꯠ ꯇꯔꯥꯗꯤ ꯅꯨꯄꯥ ꯂꯧꯒꯦ ꯍꯥꯏꯕ ꯀꯣ
ꯄꯨꯂꯞ ꯂꯧꯔꯣꯗꯥ ꯑꯩꯒꯤ ꯅꯪ ꯂꯣꯏꯖꯔꯣ
ꯏꯁ ꯑꯗꯨ ꯑꯗꯨ ꯉꯝꯃꯣꯏꯗ ꯑꯗꯨꯕꯨꯗꯤ ꯌꯥꯝꯃꯜꯂꯖꯨ ꯉꯝꯗꯦꯕ
ꯉꯝꯅꯤ ꯀꯩꯅꯣ
ꯑꯩꯈꯣꯏꯗꯤ ꯂꯥꯏꯕꯅꯤꯅ ꯑꯩꯈꯣꯏꯗꯤ ꯂꯥꯏꯔꯔꯦ ꯆꯥ ꯌꯥꯝ ꯄꯣꯛꯄ ꯉꯝꯗꯧ ꯃꯥꯟꯗꯦ ꯏꯆꯥ ꯌꯣꯛꯄ ꯉꯝꯗꯧ ꯃꯥꯟꯗꯦ
ꯉꯥꯏꯔꯁꯨ ꯋꯥꯔꯁꯨ ꯉꯥꯍꯥꯛꯀꯤꯅꯦ ꯋꯥꯏꯁꯦ ꯑꯗꯨ ꯑꯉꯥꯡ ꯆꯥꯎꯔꯛꯀꯥꯟꯗꯗꯤ ꯅꯪ ꯅꯨꯉꯥꯏꯗꯣꯏꯅꯦ ꯃꯣꯏꯅ
ꯑꯁ ꯅꯤꯁꯥꯒ ꯌꯥꯝ ꯆꯥꯕ ꯑꯉꯥꯡꯒ ꯑꯣꯏꯔꯝꯃꯗꯤ ꯌꯥꯝ ꯂꯝ ꯍꯦꯟꯕ ꯑꯉꯥꯡ ꯑꯣꯏꯔꯝꯃꯗꯤ ꯎꯝ
ꯑꯗꯨꯗꯤ ꯅꯣꯏꯅꯅꯤ ꯑꯦ ꯅꯣꯏ ꯅꯣꯏ ꯅꯤ ꯈꯨꯠꯇ ꯂꯩꯔꯦ ꯀꯩꯅꯣ
ꯑꯗꯨꯑꯣꯏꯔꯁꯨ ꯂꯝꯍꯦꯟꯕ ꯂꯩꯗꯅ ꯀꯅꯥ ꯀꯅꯥ ꯃꯃꯥ ꯄꯥꯅ ꯅꯤꯁꯥ ꯆꯥꯎꯋꯣ ꯂꯝꯍꯦꯜꯂꯣꯅ ꯍꯥꯏꯕ ꯃꯃꯥ ꯃꯄꯥꯗꯤ ꯂꯩꯔꯣꯏꯗꯅ ꯑꯗꯨꯕꯨ ꯑꯉꯥꯡꯁꯤꯡꯅ ꯂꯝ ꯍꯦꯟꯕꯅꯦ ꯅꯪꯗꯧꯅ
ꯑꯗꯨꯗꯤ ꯂꯝ ꯍꯦꯟꯗꯗꯤ ꯑꯗꯨꯝ ꯊꯥꯗꯣꯛꯑꯗꯣꯏꯅꯤꯅꯦ
ꯎꯝ ꯅꯣꯏ ꯃꯃꯥ ꯕꯕꯥꯅꯖꯨ ꯅꯪꯉꯣꯟꯗ ꯂꯝ ꯍꯦꯜꯂꯨ ꯅꯆꯤꯟ ꯊꯤꯌꯨ ꯀꯥ ꯍꯥꯏꯕ꯭ꯔꯣ
ꯍꯥꯏꯗꯦꯗ ꯀꯥꯏꯗꯩꯅꯣ
ꯑꯗꯨꯅꯦ ꯍꯥꯏꯗ꯭ꯔꯁꯨ ꯅꯪ ꯑꯗꯨꯝ ꯂꯝꯍꯦꯜꯂꯤꯗꯨꯗꯤ
ꯂꯝ ꯍꯦꯟꯅꯁꯨ ꯑꯩꯗꯤ ꯄꯥꯛ ꯃꯔꯛ ꯃꯔꯛꯇ ꯑꯗꯨꯝ ꯒ꯭ꯌꯥꯟ ꯇꯥꯏꯗ ꯑꯩꯗꯤ ꯑꯁꯦꯡꯕꯅꯦ ꯑꯩꯁꯦ ꯉꯥꯎꯁꯤꯟ
ꯐꯩꯌꯦ ꯐꯩꯌꯦ ꯐꯩꯌꯦ ꯈꯪꯗꯦꯗ ꯑꯁꯦꯡꯕ ꯈꯪꯗꯝꯅꯤꯅ ꯉꯥꯎꯁꯤꯟꯅꯩ ꯍꯥꯏꯕꯁꯨ ꯈꯪ ꯍꯥꯏꯕ ꯉꯝꯗꯦ ꯉꯥꯎꯁꯤꯟꯅꯗꯦ ꯍꯥꯏꯕꯁꯨ ꯉꯝꯗꯦ
ꯅꯪ ꯅꯪ ꯅꯪ ꯅꯨꯄꯥꯗꯤ ꯌꯥꯝ ꯐꯥꯔꯝꯅꯦ
ꯍꯣꯏ ꯑꯐꯥꯕ ꯊꯤꯗꯣꯏꯅꯦ ꯀꯩꯅꯣ
ꯁꯥꯔꯚꯤꯁꯀꯥꯟ ꯄꯥꯏꯔꯕꯣ ꯍꯥꯏꯗꯤ ꯈꯪꯅꯕ ꯂꯩꯔꯕꯅꯤꯅ ꯍꯧꯖꯤꯛꯇꯤ
ꯍꯧꯖꯤꯛꯀꯥꯟꯗꯤ ꯕꯨꯛꯀꯤꯡ ꯇꯧꯗꯕ ꯀꯅꯥ ꯂꯩꯔꯤꯒꯦ
ꯑꯥꯠꯆꯥ
ꯅꯪꯖꯨ ꯇꯧꯋꯤꯗꯨꯗꯤ
ꯑꯩꯒꯤꯅꯦ ꯀꯩ ꯗꯧꯔꯤꯒꯦ ꯍꯧꯖꯤꯛꯇꯤ
ꯀꯩꯝ ꯇꯧꯗꯦꯗ ꯁꯨꯝ ꯐꯣꯟ ꯃꯦꯠꯂ ꯂꯩꯔꯤꯅꯦ
ꯎꯝ ꯌꯥꯝ ꯅꯩꯔꯤꯀꯣ
ꯅꯣꯡ ꯃꯨꯛ ꯆꯨꯕ ꯍꯧꯔꯦꯅꯦ ꯇꯜꯂꯦꯗ ꯍꯥꯏꯗꯤ
ꯏꯁꯤꯡꯊꯨꯝ ꯊꯨꯝꯃꯗꯤ ꯑꯩꯈꯣꯏ ꯔꯨꯝꯁꯦ ꯑꯩꯈꯣꯏ ꯔꯨꯝꯁꯦ ꯈꯔ ꯅꯦꯝꯕꯅꯤꯅ ꯈꯔ ꯆꯪ ꯏꯁꯤꯡ ꯆꯪꯉꯦꯕ
ꯑꯗꯨꯒꯤ ꯅꯣꯡ ꯆꯨꯍꯜꯂꯧ ꯑꯥ ꯉꯁꯥꯏꯗ ꯌꯨꯝ ꯁꯦꯡꯗꯣꯛꯄꯗ ꯉꯥꯏꯔꯤ ꯉꯔꯥꯡꯗꯨ ꯏꯁꯤꯡ ꯊꯨꯝꯕꯒꯤ ꯑꯗꯨꯒ ꯑꯃꯨꯛ ꯅꯣꯡ ꯆꯨꯔꯛꯑꯗꯤ ꯎꯝ ꯅꯨꯡꯇꯤꯒꯤ ꯁꯦꯡꯕꯇꯥꯔꯦ ꯑꯩꯁꯦ ꯃꯣꯏꯗꯤ ꯅꯂꯥꯒ ꯐꯥꯖꯅ ꯁꯦꯝꯗꯦ ꯑꯗꯨꯏꯅꯦ ꯅꯠꯇ꯭ꯔꯣ ꯃꯣꯏ ꯅꯥꯂꯥꯈꯩꯗꯣ ꯗ꯭ꯔꯦꯅꯦꯖ ꯒꯩꯗꯣ
ꯀꯩ ꯀꯩ ꯍꯥꯏꯕꯥ
ꯗ꯭ꯔꯦꯅꯦꯁ ꯇꯣ ꯗ꯭ꯔꯦꯅꯦꯁ ꯅꯂꯥ ꯑꯗꯨ ꯃꯣꯏꯗꯤ ꯐꯖꯅ ꯁꯦꯝꯕꯤꯗꯝꯅꯤꯅ ꯑꯗꯨꯝ ꯏꯁꯤꯡꯖꯦ ꯃꯅꯨꯡꯗ ꯂꯣꯏ ꯆꯪꯉꯦꯕ ꯁꯨꯃꯡꯗꯒꯤ ꯍꯦꯟꯅ ꯅꯂꯥꯅ ꯋꯥꯡꯉꯦ
ꯍꯦꯍꯦ
ꯑꯗꯨꯗꯤ ꯑꯗꯨꯝ ꯆꯦꯜꯂꯛꯄ ꯇꯥꯕ ꯏꯁꯤꯡꯗꯨꯗꯤ
ꯃꯩꯗꯥꯩꯁꯦ ꯃꯣꯠꯇꯤ ꯃꯣꯠꯂꯤꯍꯦ ꯅꯠꯇ꯭ꯔ
ꯍꯣꯏ ꯈꯔꯗꯤ ꯃꯣꯠꯂꯦ ꯍꯥꯏꯇꯔꯦ
ꯎꯝ
ꯃꯤ ꯂꯣꯏꯅꯃꯛꯇꯤ ꯃꯣꯠꯄ ꯃꯣꯠꯇꯤ ꯃꯣꯠꯇꯦ ꯑꯗꯨꯕꯨ ꯑꯌꯥꯝꯕꯗꯤ ꯃꯣꯠꯂꯦꯕ
ꯃꯣꯠꯂꯦ ꯌꯥꯝ ꯐꯩꯀꯣ
ꯇꯜꯂꯦꯗ
ꯃꯣꯏꯗꯤ ꯃꯄꯥꯟꯗ ꯈꯛꯇꯅꯦ ꯅꯟꯕ ꯁꯕꯗꯣ ꯊꯕꯛꯒꯨꯝꯕ ꯆꯠꯂ ꯆꯠꯂꯅꯤ ꯍꯥꯏꯔꯗꯤ ꯂꯩꯁꯕꯤꯈꯩꯗꯣ ꯄꯨꯡ ꯀꯦꯗ ꯀꯦꯔꯛꯑꯅꯤ ꯌꯥꯝ ꯅꯟꯕꯁ ꯁꯥꯔꯛꯑꯅꯤ ꯃꯌꯨꯝꯗꯗꯤ ꯑꯁ
ꯑꯈꯣꯏꯅ ꯍꯦꯜꯂꯤꯗ ꯀꯣ
ꯈꯣꯏ ꯆꯤꯡꯗꯅ ꯈꯔ ꯅꯟꯕ ꯍꯦꯜꯂꯤꯗ
ꯎꯝ ꯗꯨꯅꯦꯕ
ꯌꯨꯝ ꯌꯥꯝ ꯐꯖꯕ ꯁꯥꯗ꯭ꯔꯁꯨꯀꯣ ꯑꯗꯨꯝ ꯅꯟꯅ ꯊꯝꯕꯅꯦ ꯈꯣꯏ ꯆꯤꯡꯗꯗꯤ
ꯆꯤꯡ ꯏꯁ ꯗꯥ ꯕꯦꯁꯅꯦꯕ ꯆꯤꯡꯗꯩ ꯅꯨꯡꯉꯥꯏ ꯂꯩꯕꯁꯨ ꯅꯨꯡꯉꯥꯏꯌꯦ ꯇꯨꯝꯕꯁꯨ ꯅꯨꯡꯉꯥꯏ ꯁꯣꯔ ꯍꯣꯟꯕꯁꯨ ꯅꯨꯡꯉꯥꯏ ꯅꯠꯇ꯭ꯔꯣ
ꯎꯝ ꯐ꯭ꯔꯦꯁ ꯐ꯭ꯔꯦꯁ ꯏꯟꯖꯥꯡ ꯃꯄꯤꯁꯨ ꯑꯣꯔꯒꯅꯤꯛ ꯉꯥꯛꯇ
ꯎꯝ ꯋꯥꯗꯤ ꯋꯥꯕ ꯁꯨꯕꯀꯥꯟꯗꯗꯤꯗꯨ ꯐꯔꯀꯟꯗ ꯅꯨꯡꯉꯥꯏꯕ ꯆꯥꯔꯀꯟꯗ ꯅꯨꯡꯉꯥꯏꯕ ꯉꯥ ꯅꯠꯇ꯭ꯔꯣ
ꯍꯣꯏ ꯃꯅꯤ ꯆꯤꯡꯒꯤ ꯄꯨꯟꯁꯤꯅ ꯍꯦꯜꯂꯤꯗ
ꯎꯝ
ꯃꯈꯥꯜ ꯃꯈꯥꯜ ꯃꯈꯥꯜ ꯃꯈꯥꯜꯅꯤꯗ ꯇꯝꯄꯥꯛꯇ ꯂꯩ ꯅꯨꯡꯉꯥꯏꯕꯁꯨ ꯑꯃ ꯂꯩꯗ
ꯎꯝ ꯇꯝꯄꯛꯇꯁꯨ
ꯍꯥꯏꯕꯗꯤ ꯇꯝꯄꯥꯛꯇ ꯂꯩꯔꯗꯤ ꯖꯣꯞ ꯑꯣꯄꯣꯔꯆꯨꯅꯤꯇꯤꯁ ꯌꯥꯝꯃꯦꯗꯅ
ꯎꯝ
ꯊꯕꯥꯛ ꯐꯪꯕꯒꯤ ꯌꯥꯝ ꯂꯥꯏꯗꯅ ꯆꯤꯡꯗ ꯂꯩꯔꯗꯤ ꯊꯕꯛꯇꯤ ꯎꯝ ꯐꯪꯗ꯭ꯔꯦ
ꯋꯥꯏꯌꯦꯕ ꯆꯥꯠꯊꯣꯛ ꯇꯣꯏꯅꯦ ꯑꯈꯣꯏꯁꯨ ꯊꯕꯛ ꯐꯪꯅꯤꯉꯥꯏ ꯀꯣ
ꯎꯝ ꯗꯨꯒꯤ ꯋꯥꯅꯤꯗ ꯊꯕꯛꯀꯤ ꯋꯥꯅꯤꯗ ꯇꯝꯄꯥꯛꯇ ꯂꯥꯛꯏꯁꯤꯗꯤ ꯑꯈꯣꯏꯗꯤ ꯅꯠꯇ꯭ꯔꯗꯤ ꯂꯥꯛꯅꯤꯡꯉꯥꯏ ꯀꯩꯝ ꯂꯩꯇꯦ ꯂꯥꯏꯔꯤꯛ ꯇꯝꯃꯒ ꯊꯕꯛ ꯊꯕꯛ ꯊꯤꯕꯒꯤ ꯈ꯭ꯔꯤꯁꯃꯥꯁ ꯃꯇꯝ ꯑꯃꯨꯛ ꯌꯧꯅꯤꯡꯔꯛꯏꯗ ꯅꯪ ꯆꯞ ꯊꯕꯛ ꯆꯥꯠ